ꯇꯨꯋꯥ
ꯑꯥ ꯅꯨꯡꯉꯥꯏꯔꯤꯔꫭ ꯋꯥꯏꯈꯨ ꯅꯪꯕꯨ ꯀꯔꯝ ꯀꯔꯝ ꯇꯧꯔꯤ ꯍꯧꯖꯤꯛ ꯀꯥꯟꯁꯤꯕꯣ
ꯑꯁ ꯑꯗꯨꯝ ꯄꯨꯡꯂꯩ ꯂꯩꯔꯤꯌꯦ
ꯎꯝ
ꯁꯥꯡꯅ ꯁꯥꯕꯅꯦ ꯁꯥꯅꯥꯒ ꯁꯥꯕꯅꯦ ꯑꯗꯨꯝ ꯆꯥꯛ ꯇꫭꯛꯑꯒ ꯑꯗꯨꯝ ꯍꯟꯖꯥꯡꯖꯨ ꯊꯥꯎ ꯉꯧꯕ ꯆꯥꯕꯖꯦ ꯑꯁ ꯁꯥꯒꯠꯗꯂꯛꯄꯖꯤꯗ ꯄꯨꯛ ꯅꯁꯤ ꯅꯥꯕꯅ ꯌꯥꯗꯦ ꯇꯧꯋꯤꯁꯦ ꯑꯁ
ꯑꯦ ꯑꯗꯨꯝꯕ ꯊꯥꯎꯅꯨꯡ ꯊꯥꯎꯅꯨꯡꯗꯤ ꯀꯌꯥ ꯆꯥꯔꯨꯅꯨ ꯀꯥꯂꯦꯟ ꯑꯣꯏꯁꯤꯜ ꯂꯛꯄꯁꯦ ꯈꯔ ꯃꯅꯥ ꯃꯁꯤꯡꯒꯨꯝꯕ ꯑꯗꯒꯤ ꯆꯝꯊꯣꯡ ꯆꯥ ꯌꯥꯕ ꯁꯧꯒ꯭ꯔꯤꯒꯨꯝꯕ ꯂꯩꯗꯅꯀꯣ ꯑꯗꯨꯝꯕ ꯑꯁꯤꯟ ꯑꯔꯥꯛꯁꯤꯅ ꯅꯨꯡꯉꯥꯏꯕꯅꯤ ꯆꯥꯕꯗ ꯍꯥꯏꯗꯤ ꯌꯥꯏ ꯒꯨꯝꯕ ꯉꯥꯒꯨꯝꯕ ꯈꯔ ꯑꯇꯦꯛꯄ ꯉꯧꯕ ꯑꯗꯒꯤ ꯀꯔꯤ ꯍꯥꯏ ꯉꯥ ꯑꯩꯈꯣꯏꯒꯤ ꯑꯌꯥꯏꯕꯒꯨꯝꯕꯗꯣ ꯑꯗꯨꯝꯕ ꯈꯔ ꯂꯩꯔꯒ ꯀꯩꯅꯣ ꯇꯧ ꯆꯝꯊꯣꯡꯒꯨꯝꯕ ꯆꯥꯎ ꯑꯗꯨꯝꯕꯅ ꯅꯁꯥꯁꯨ ꯅꯨꯡꯉꯥꯏꯕꯅꯤ ꯀꯩꯅꯣ ꯇꯧꯕꯅꯦ ꯑꯗꯨ ꯑꯇꯣꯞ ꯑꯇꯣꯞꯄ ꯀꯩꯀꯩ ꯖꯥꯝꯗꯤ ꯀꯩ ꯀꯩ ꯆꯥꯔꯤꯕꫭ ꯍꯧꯖꯤꯛꯁꯤꯕꯣ
ꯑꯁ ꯌꯥꯝ ꯏꯟꯖꯥꯡꯁꯦ ꯑꯗꯨꯝ ꯑꯩꯈꯣꯏ ꯁꯨꯅꯕ ꯆꯥꯏꯌꯦ ꯑꯗꯨꯝ ꯃꯥꯏ ꯃꯥꯏ ꯑꯐꯪ ꯑꯐꯪꯕ ꯅꯣꯡꯃꯒꯤ ꯑꯩꯈꯣꯏ ꯃꯥ ꯍꫭꯏꯅ ꯊꯣꯡꯉꯝꯕ ꯏꯆꯟꯅꯨꯄꯤ ꯍꫭꯏ ꯑꯩꯈꯣꯏ ꯏꯇꯩꯃ ꯍꫭꯏ ꯊꯣꯡꯉꯝꯕ ꯑꯗꯨꯝ ꯑꯍꯥꯎ ꯑꯍꯥꯎꯕꯖꯦ ꯑꯗꯨꯝ ꯊꯣꯡꯉꯝꯃꯦ ꯑꯩꯁꯨ ꯊꯣꯡꯉꯝꯃꯝꯅꯤꯅ ꯆꯥꯔꯦ ꯆꯥꯛ ꯆꯥꯗꯔꯤ ꯃꯃꯥꯡꯗꯗꯤ ꯐꯔꯦ ꯆꯥꯛ ꯇꯣꯛꯑꯕ ꯃꯇꯨꯡꯗꯗꯤ ꯁꯥꯟꯅꯒ ꯁꯥꯒꯠꯄꯅꯦ ꯑꯁ ꯀꯥ ꯃꯅꯨꯡꯗꯒ ꯂꯩ ꯉꯝꯗꯦ ꯑꯗꯨꯝ ꯑꯁ ꯍꯧꯖꯤꯛꯀꯥꯟ ꯁꯥꯒꯠꯂꯛꯏꯁꯦ ꯒ꯭ꯂꯣꯕꯦꯜ ꯋꯥꯔꯃꯤꯡꯁꯦ ꯌꯥꯝ ꯊꯤ ꯊꯤꯅ ꯋꯥꯡꯉꯦ ꯌꯥꯗ꯭ꯔꯦ
ꯑꯦ ꯋꯥꯡꯉꯤ ꯋꯥꯡꯉꯤ ꯎ ꯋꯥ ꯌꯥꯟꯊꯠꯂꯛꯄ ꯆꯤꯡꯒꯤ ꯂꯝ ꯑꯩꯈꯣꯏ ꯃꯅꯤꯄꯨꯔ ꯍꯥꯏꯁꯤꯃꯛꯇꯕꯨ ꯆꯤꯡꯒꯤ ꯂꯝ ꯑꯌꯥꯝꯕꯥ ꯂꯩꯕꯅꯤꯗꯅ ꯆꯤꯡꯒꯤ ꯂꯝ ꯑꯁꯤꯗ ꯌꯦꯡꯉꯣ ꯍꯥꯟꯅ ꯍꯧꯔꯝꯕ ꯎꯒꯤ ꯆꯥꯡ ꯑꯗꯨꯗꯒꯤ ꯍꯧꯖꯤꯛ ꯍꯧꯔꯤꯕ ꯆꯥꯡꯁꯤꯒ ꯃꯣꯏꯒꯤ ꯁꯦꯇꯤꯂꯥꯏꯠꯇꯒ ꯇꯧꯔꯒ ꯊꯥꯒꯠꯂꯛꯄꯗꯣ
ꯎꯝ
ꯑꯗꯨꯒꯤ ꯁꯦꯇꯦꯂꯥꯏꯠꯅ ꯇꯧꯔꯒ ꯊꯥꯒꯠꯂꯛꯄꯗ ꯌꯦꯡꯉꯨꯅꯤ ꯂꯣꯏ ꯀꯣꯛꯏ ꯀꯩꯅꯣꯅꯦ ꯆꯤꯡꯒꯤ ꯂꯝꯁꯦ ꯁꯤ ꯀꯩ ꯍꯥꯏꯅꯤ ꯆꯤꯡꯗ ꯂꯩ ꯑꯩꯈꯣꯏ ꯆꯤꯡꯗ ꯂꯩꯔꯤꯕ ꯑꯩꯈꯣꯏꯒꯤ ꯀꯔꯤ ꯍꯥꯏꯅꯤ ꯃꯣꯏ ꯂꯩꯔꯤ ꯃꯤꯒꯩꯖꯤꯅꯁꯨ ꯋꯥꯈꯜ ꯇꯥꯗꯕ ꯍꯥꯏꯗꯤ ꯎꯋꯥꯖꯤ ꯌꯣꯜꯂꯒ ꯌꯣꯜꯂꯒ ꯄꯩꯁꯥ ꯐꯖ ꯐꯪꯉꯦ ꯈꯪꯕꯅꯤꯅ ꯎ ꯋꯥ ꯌꯥꯟꯊꯠꯂꯒ ꯀꯣ
ꯎꯝ
ꯕꯤꯖꯤꯅꯦꯁ ꯑꯣꯏꯅ ꯑꯣꯟꯊꯣꯔꯛꯄꯅꯦꯕ ꯑꯁ
ꯃꯥꯥꯏ ꯃꯥꯥꯏ ꯃꯤ ꯎꯝ ꯃꯣꯏ ꯃꯣꯏ ꯃꯣꯏ ꯁꯤꯒꯨꯝꯕ ꯃꯌꯥꯝꯖꯦ ꯈꯔ ꯂꯦꯞꯄꯟꯗꯕꯅꯦ ꯍꯥꯏꯗꯤ ꯑꯩꯈꯣꯏ ꯁꯥꯔꯤꯁꯤꯗꯤ ꯎ ꯋꯥꯒ ꯑꯩꯈꯣꯏꯒ ꯇꯠꯅ ꯊꯥꯅ ꯌꯥꯗꯕ ꯃꯔꯤ ꯑꯃ ꯂꯩ ꯍꯥꯏꯁꯦ ꯑꯩꯈꯣꯏ ꯈꯪꯅ ꯃꯗꯨ ꯑꯩꯈꯣꯏꯒꯤ ꯑꯩꯅ ꯈꯟꯕꯗ ꯎ ꯋꯥ ꯊꯥꯕꯒꯤ ꯑꯩꯈꯣꯏ ꯏꯟꯚꯥꯏꯔꯣꯟꯃꯦꯟ ꯗꯦꯒ ꯃꯔꯤ ꯂꯩꯅ ꯂꯩꯅꯗ꯭ꯔꯁꯨꯀꯣ ꯌꯥꯝ ꯎ ꯋꯥ ꯊꯥꯕꯖꯦ ꯑꯩꯈꯣꯏ ꯁꯨꯃꯥꯏꯅ ꯑꯁꯨꯃꯥꯏꯅ ꯊꯥꯒꯗꯝꯃꯤ ꯑꯩꯈꯣꯏ ꯀꯦꯝꯄꯦꯟꯁꯀ ꯆꯠꯂꯒ ꯇꯧꯔꯒ ꯑꯩꯈꯣꯏ ꯊꯕꯛ ꯑꯣꯏꯅ ꯄꯥꯡ ꯄꯥꯡꯊꯣꯛꯅꯤꯡꯉꯦ ꯅꯅꯥꯎꯗꯤ ꯑꯩ ꯁꯨꯝ ꯁꯥꯒꯠꯂꯛꯄꯁꯤꯗꯀꯣ ꯏꯌꯥꯝꯕ
ꯎꯝ ꯎꯝ ꯎꯝ
ꯍꯥꯏꯗꯤ ꯑꯗꯨꯃꯥꯏꯅ ꯆꯠꯄꯁꯤꯅ ꯍꯥꯏꯗꯤ ꯈꯤꯇꯪ ꯃꯤꯉꯣꯟꯗ ꯑꫭꯏꯁꯨ ꯃꯇꯦꯡ ꯄꯥꯡꯅꯕ ꯑꯃꯗꯁꯨ
ꯎꯝ ꯃꯤꯉꯣꯟꯗꯩꯁꯨ ꯃꯇꯦꯡ ꯄꯥꯡꯕ ꯌꯥꯔꯦ ꯑꯗꯨꯗꯒꯤꯗꯤ ꯀꯩꯅꯣ ꯀꯩ ꯀꯩ ꯇꯧꯕꯁꯨ ꯌꯥꯔꯦ ꯎ ꯋꯥꯗꯣ ꯌꯥꯟꯊꯠꯇꯣꯔꯦ ꯈꯪꯉꯒꯗꯤ ꯎ ꯑꯃ ꯌꯥꯟꯊꯠꯄꯗ ꯎ ꯑꯅꯤ ꯊꯥꯕꯤꯌꯨꯒ ꯍꯥꯏꯗꯅ
ꯑ ꯎ ꯑꯅꯤ ꯎ ꯃꯗ ꯎ ꯋꯥꯅꯤ ꯊꯥꯎꯒꯥꯏ ꯑꯍꯜ ꯂꯃꯟꯒꯤ ꯄ꯭ꯔꯃꯥꯟꯗꯣ ꯑꯩꯈꯣꯏꯅ ꯀꯩꯁꯨ ꯍꯧꯖꯤꯛꯇꯤ ꯑꯉꯥꯡ ꯑꯉꯥꯡ ꯑꯣꯏꯅ ꯄꯨꯅꯥ ꯇꯥꯟꯅꯕꯒꯤ ꯋꯥꯅꯦꯕ ꯍꯧꯖꯤꯛꯇꯤ ꯊꯤ ꯌꯥꯝ ꯆꯨꯝ ꯆꯨꯝꯃꯛ ꯏꯁꯦ ꯆꯨꯝꯉꯩꯌꯥꯝꯕ ꯍꯥꯏꯗꯤ
ꯎꯝ
ꯍꯧꯖꯤꯛꯇ ꯎ ꯋꯥꯁꯤꯦ ꯌꯥꯟꯊꯠꯀ꯭ꯔ ꯂꯣꯏꯔ ꯃꯇꯨꯡꯗꯁꯨꯨꯝ ꯃꯥꯅ ꯁꯨꯃꯥꯏ ꯁꯨꯃꯥꯏꯅ ꯇꯧꯔ ꯈꯣꯠꯂ‌ꯦ ꯍꯥꯏꯕꯁꯦ
ꯎꯝ
ꯎꯝ ꯑꯁ ꯑꯁ ꯑꯗꯨꯒꯤ ꯍꯥꯏꯔ ꯑꯗꯨꯒꯤ ꯍꯥꯏꯔꯗꯤ ꯑꯩꯈꯣꯏ ꯑꯍꯜ ꯂꯃꯟꯅ ꯇꯧꯔꯝꯃꯤꯕ ꯆꯠꯅꯔꯝꯃꯤ ꯀꯥꯡꯂꯨꯞ ꯆꯠꯅ ꯀꯥꯡꯂꯣꯟ ꯃꯌꯥꯝ ꯅꯣꯏ ꯏꯟꯐꯝꯗꯤ ꯊꯣꯛꯇꯤ ꯊꯣꯛꯄꯅꯦ ꯃꯆꯥ ꯃꯁꯨ ꯑꯣꯏꯕ ꯑꯩꯈꯣꯏꯅ ꯍꯥꯏꯗꯤ ꯑꯍꯜ ꯂꯃꯟꯁꯦ ꯊꯥꯏꯅꯩ ꯏꯄꯥ ꯏꯄꯨ ꯃꯌꯥꯝꯁꯦ ꯂꯥꯏꯔꯤꯛ ꯇꯝꯖꯗꯦ ꯍꯥꯏꯔꯒꯁꯨꯀꯣ ꯃꯣꯏꯁꯨ ꯀ‌ꯣ ꯑꯗꯨꯝ ꯃꯣꯏꯁꯦ ꯋꯥꯈꯟꯗꯤ ꯑꯗꯨꯝ ꯇꯥꯏ
ꯋꯥꯈꯜ ꯇꯥꯏ ꯆꯠꯅꯕꯤ ꯀꯩꯅꯣ ꯊꯛꯁꯤ ꯈꯥꯁꯤ ꯀꯩꯅꯣ ꯑꯍꯜ ꯂꯃꯟꯅ ꯐꯖꯅ ꯅꯥꯏꯕꯤꯔꯝꯃꯦ ꯑꯗꯣ ꯍꯧꯖꯤꯛꯀꯥꯟꯒꯤ ꯅꯍꯥꯁꯤꯡꯅ ꯂꯥꯏꯔꯤꯛ ꯇꯝꯃꯏꯕ ꯑꯩꯈꯣꯏꯁꯤꯅ ꯍꯥꯏꯗꯤ ꯃꯣꯏ ꯃꯣꯏ ꯍꯟꯊꯅ ꯌꯦꯡꯕꯩꯁꯨ ꯅꯠꯇꯦꯀꯣ ꯑꯌꯥꯝꯕꯀꯣ ꯃꯣꯏꯗꯤ ꯂꯥꯏꯔꯤꯛ ꯂꯥꯏꯁꯨ ꯇꯝꯃꯛꯄ ꯅꯠꯇꯦ ꯑꯩꯈꯣꯏꯗꯤ ꯂꯥꯏꯔꯛ ꯂꯥꯏꯁꯨ ꯇꯝꯃꯛꯏꯅꯦ ꯑꯣꯖꯥ ꯒꯨꯔꯨ ꯀꯃꯥꯏꯅ ꯂꯣꯏꯅꯔꯅ ꯈꯪꯉꯤꯅꯦꯕ ꯈꯪꯉꯁꯨ ꯑꯗꯣ ꯑꯩꯈꯣꯏꯅ ꯍꯧꯖꯤꯛꯀꯥꯟ ꯀꯥꯟꯁꯤ ꯊꯛꯁꯤ ꯈꯛꯁꯤ ꯀꯩꯅꯣ ꯃꯁꯛ ꯈꯪꯉꯛꯇꯕꯁꯤꯗ ꯑꯩꯈꯣꯏꯁꯨ ꯍꯥꯏꯐꯝ ꯈꯪꯗꯕꯅꯦꯕ ꯏꯌꯥꯝꯕ
ꯃꯥꯅꯤ ꯃꯥꯅꯤ ꯃꯥꯅꯤ ꯑꯗꯨꯛꯀꯥꯟꯗꯤ ꯌꯥꯝ ꯑꯣꯜꯂꯦ ꯌꯦꯡꯉꯣ ꯅꯪ ꯍꯥꯏꯔꯨ ꯏꯄꯥ ꯏꯄꯨ ꯍꯥꯏꯔꯝꯗ ꯃꯣꯏ ꯂꯥꯏꯛꯥꯏꯁꯨ ꯍꯩꯔꯝꯕꯁꯨ ꯅꯠꯇꯦꯕ
ꯑꯗꯨꯗꯒꯤ ꯀꯩ ꯍꯥꯏꯅꯤ ꯎ ꯊꯥꯕ ꯍꯥꯏꯁꯤꯃꯛꯇꯕꯨ ꯎ ꯊꯥꯕꯁꯦ ꯆꯥꯎꯔꯛꯅꯕ ꯍꯣꯠꯅꯕꯗ ꯊꯥꯅꯕ ꯍꯣꯠꯅꯕꯗ ꯃꯇꯝ ꯌꯥꯝ ꯆꯪꯗ꯭ꯔꯣ ꯃꯇꯝ ꯆꯪꯉꯕꯗꯣ ꯌꯥꯟꯊꯠꯄꯗꯤ ꯀꯨꯏꯍꯧꯗꯦꯗꯅ ꯉꯥꯏꯍꯥꯛꯇꯪꯗ ꯄꯨꯡꯈꯥꯏ ꯑ ꯑꯃꯗ ꯃꯤꯅꯤꯠ ꯑꯃꯗ ꯑꯗꯨꯝ ꯍꯣꯏ ꯃꯤꯅꯤꯠ ꯑꯃꯗ ꯄꯨꯡꯈꯥꯏ ꯑꯃ ꯆ ꯑꯣꯏꯁꯨ ꯌꯥꯟꯊꯠꯄ ꯌꯥꯗꯦ ꯑꯗꯨꯒ ꯑꯗꯨ ꯎ ꯍꯣꯏ ꯎ ꯑꯃꯗꯣ ꯃꯆꯥꯗꯒꯤ ꯊꯥꯔꯛꯑꯒ ꯑꯆꯧꯕ ꯍꯩ ꯃꯄꯨꯡ ꯐꯥꯕ ꯎ ꯑꯃ ꯑꯣꯏꯅꯕ ꯍꯣꯠꯅꯕꯗ ꯆꯪꯈꯤꯕ ꯆꯍꯤꯁꯤ ꯃꯉꯥ ꯇꯔꯥ ꯀꯨꯟ ꯀꯨꯟꯊ꯭ꯔꯥ ꯅꯤꯐꯨ ꯌꯥꯡꯈꯩ ꯆꯪꯗ꯭ꯔ
ꯃꯥꯅꯦ ꯃꯥꯅꯦ ꯍꯥꯏꯗꯤ ꯌꯥꯟꯊꯠꯄꯗꯤ ꯀꯨꯏꯍꯧꯗꯦ ꯆꯥꯎꯅꯕ ꯍꯣꯠꯅꯕꯗꯤ ꯋꯥꯏꯗꯣ ꯍꯥꯏꯗꯤ ꯀꯨꯏ ꯑꯗꯨꯗꯤ ꯃꯥꯁꯦ ꯎꯁꯦ ꯑꯃꯨꯛ ꯊꯥꯔꯦꯅ ꯑꯃꯨꯛ ꯌꯥꯗꯦꯕ ꯁꯦꯕꯥ ꯁꯤꯕꯤꯁꯨ ꯑꯃꯨꯛ ꯈꯔ ꯗꯔꯀꯥꯔ ꯑꯣꯏꯔꯤꯕ ꯃꯥꯖꯦ
ꯆꯪꯉ ꯆꯪꯉ ꯆꯪꯉꯤ ꯎꯗꯣ ꯊꯥꯔꯝꯃꯒ ꯈꯛꯇ ꯑꯩꯗꯤ ꯁꯨꯝ ꯃꯁꯥ ꯃꯊꯟꯅ ꯍꯧꯖꯔꯦ ꯍꯥꯏꯕ ꯑꯣꯏꯗꯤ ꯃꯑꯣꯛ ꯎꯒꯤ ꯍꯥꯏꯗꯤ ꯃꯥꯒꯤ ꯀꯩ ꯍꯥꯏꯅꯤ ꯃꯔꯨꯉꯩꯗ ꯄꯨꯂꯞ ꯂꯪꯊꯣꯛꯑꯒ ꯀꯣꯏꯍꯧ ꯍꯧꯔꯒ ꯍꯧꯔꯛꯄ ꯌꯥꯔꯝꯃꯤ ꯑꯗꯨꯅ ꯍꯥꯟꯅ ꯍꯧꯗ꯭ꯁꯤꯅꯤ ꯐꯖꯅ ꯊꯥꯕ ꯃꯐꯝ ꯆꯥꯅ ꯊꯥꯕ ꯍꯥꯏꯕ ꯑꯃꯁꯁꯨ ꯆꯪꯉꯤꯗꯅ ꯑꯗꯨꯗꯒꯤ ꯑꯩꯈꯣꯏꯒꯤ ꯍꯣꯏ ꯁꯤꯒꯤ ꯃꯥꯟꯗ ꯊꯥꯕꯗꯨꯕꯨꯗꯤ ꯀꯣꯏꯊꯥꯛ ꯊꯥꯕ ꯌꯥꯔꯦ ꯅꯠꯇꯕ ꯑꯩꯈꯣꯏꯒꯤ ꯌꯨꯝꯒꯤ ꯑꯀꯣꯏꯕꯗꯒꯤ ꯍꯥꯟꯅ ꯑꯩꯈꯣꯏ ꯌꯨꯝꯒꯤ ꯑꯀꯣꯏꯕꯗ ꯊꯥꯕꯁꯦ ꯁꯤꯗꯤ ꯈꯤꯇ ꯈꯤꯇꯪ ꯃꯐꯝ ꯆꯥꯕꯁꯨ ꯗꯔꯀꯥꯔ ꯇꯥꯏꯌꯦꯕ ꯍꯥꯏꯗꯤ ꯌꯨꯝꯒꯤ ꯌꯦꯟꯅꯈꯥ ꯂꯨꯈꯥꯒꯨꯝꯕꯗ ꯊꯥꯕ ꯈꯣꯠꯄꯁꯤ ꯎꯒꯨꯝꯕꯗꯣ ꯑꯆꯧꯕ ꯑꯣꯏꯔꯒꯗꯤ ꯊꯥꯒꯅꯨ ꯈꯣꯠꯅꯨꯒ ꯑꯍꯟꯅ ꯍꯥꯏꯅꯔꯤꯁꯦ ꯍꯣꯏ ꯍꯣꯏ ꯍꯌꯦꯡ ꯇꯧꯕꯗꯨꯅ ꯍꯦꯛ ꯃꯄꯨꯡ ꯐꯥꯔ ꯀꯅꯥꯗ ꯀꯩ ꯍꯥꯏꯅꯤ ꯍꯥꯏꯗꯤꯁꯤ ꯀ ꯍꯥꯏꯗꯤ ꯅꯣꯡꯂꯩ ꯅꯨꯡꯆꯨꯒꯨꯝꯕ ꯂꯥꯛꯄ ꯑꯛ ꯈꯣꯠꯂꯒ ꯌꯨꯝꯗ ꯇꯥꯁꯤꯟ ꯇꯦꯁꯤꯟꯕꯗꯣ ꯑꯣ ꯌꯥꯎꯕꯅꯤꯅ ꯎꯁꯤ ꯊꯥꯕ ꯃꯇꯝꯗ ꯑꯩꯈꯣꯏꯅ ꯀꯔꯝꯕ ꯎꯅ ꯐꯒꯦꯗꯣ ꯃꯔꯨꯑꯣꯏꯅ ꯈꯜꯂꯒ ꯊꯥꯕꯅ ꯐꯩꯌꯦꯕ ꯍꯥꯏꯗꯤ ꯑꯗꯨꯝꯕ ꯎ ꯍꯣꯏ ꯍꯣꯏ ꯍꯣꯏ ꯎꯔꯒꯦ ꯊꯥꯔꯒꯗꯤ ꯍꯌꯦꯡ ꯌꯨꯝꯒꯨꯝꯕ ꯁꯥꯕ ꯀꯣ ꯑꯗꯨꯗꯒꯤ ꯑꯩꯈꯣꯏꯅ ꯗꯀꯥ ꯇꯥꯕ ꯎ ꯍꯥꯏꯁꯤ ꯎ ꯆꯪꯗꯕ ꯄꯣꯠ ꯂꯩꯇꯦꯗꯅ ꯍꯧꯖꯤꯛꯁꯦ
ꯃꯥꯟ ꯃꯥꯟ
ꯁꯤꯡꯒꯤ ꯑꯣꯏꯔꯒꯁꯨ ꯌꯥꯔꯦ ꯑꯗꯨꯗꯒꯤꯗꯤ ꯑꯩꯈꯣꯏꯒꯤ ꯗꯦꯀꯣꯔꯦꯁꯟꯒꯤ ꯄ꯭ꯔꯗꯛ ꯑꯩꯈꯣꯏꯒꯤ ꯐꯃꯨꯡ ꯀꯥꯡꯊꯣꯟꯒꯨꯝꯕ ꯁꯦꯝꯕ ꯇꯦꯕꯜꯒꯨꯝꯕ ꯎ ꯂꯣꯏ ꯎꯁꯤ ꯎ ꯉꯥꯛꯇꯅꯤꯗꯅꯀꯣ ꯑꯗꯨꯅ ꯊꯥꯕꯁꯦ ꯑꯗꯨꯝꯕ ꯎ ꯑꯆꯧ ꯑꯆꯧꯕ ꯂꯩꯔꯤꯕ ꯅꯥꯁꯤꯛꯀꯨꯝꯕ ꯑꯗꯩ ꯀꯀꯤꯂꯥꯒꯨꯝꯕꯁꯤ ꯈꯤꯇꯪ ꯌꯨꯝꯗꯒꯤ ꯂꯥꯞꯅ ꯊꯥꯕ ꯐꯩꯌꯦꯅ ꯈꯜꯂꯦ ꯑꯗꯣ ꯑꯩꯅ ꯊꯥꯍꯟꯅꯤꯡꯕ ꯑꯃꯗꯤ ꯂꯩꯌꯦ ꯊꯥꯍꯟꯅꯤꯡꯕ ꯍꯥꯏꯗꯤ ꯎ ꯑꯣꯏꯖꯔꯒꯁꯨ ꯍꯥꯏꯗꯤ ꯈꯔ ꯈꯤꯇꯪ ꯆꯥꯎꯔꯞ ꯇꯧꯕ ꯑꯩꯈꯣꯏꯒꯤ ꯍꯩꯅꯧꯒꯨꯝꯕ ꯀꯩꯅꯣꯒꯨꯝꯕꯁꯦ ꯍꯥꯏꯗꯤ ꯃꯥꯒꯤ ꯀꯩꯅꯣꯒꯨꯝꯕ ꯃꯍꯩ ꯆꯥ ꯌꯥꯕ ꯍꯥꯏꯇꯥꯔꯦ
ꯑꯥ
ꯑꯗꯨꯒꯨꯝꯕ ꯎꯁꯦ ꯑꯗꯨꯝ ꯌꯨꯝꯒꯤ ꯑꯀꯣꯏꯕꯗ ꯈꯔ ꯊꯥꯍꯅꯤꯡꯉꯦ ꯍꯥꯏꯗꯤ ꯎꯗꯨꯒꯤ ꯀꯥꯟꯅꯕꯁꯨ ꯑꯗꯨꯝ ꯂꯧꯕ ꯀꯣ ꯑꯗꯨꯗꯒꯤ ꯑꯩꯈꯣꯏꯒꯤ ꯎꯕꯒꯤ ꯎꯍꯩ ꯄꯥꯔꯤꯗꯅ ꯎꯍꯩꯗꯨꯁꯨ ꯑꯩꯈꯣꯏꯅ ꯍꯌꯦꯡ ꯃꯄꯨꯡ ꯐꯥꯔ ꯀꯥꯟꯗ ꯆꯥꯕ ꯌꯥꯕ ꯑꯣꯏꯅ ꯍꯥꯏ ꯍꯥꯏꯇꯥꯔꯦ ꯑꯗꯨꯗꯒꯤ ꯏꯚꯟ ꯎꯍꯩꯗꯣ ꯑꯩꯈꯣꯏꯅ ꯈꯔ ꯆꯥꯕ ꯊꯛꯄꯕ ꯅꯠꯇ꯭ꯔꯒꯁꯨ ꯍꯌꯦꯡ ꯑꯗꯨꯅ ꯍꯦꯟꯅ ꯂꯦꯝ ꯄꯥꯅ ꯀꯩꯅꯣ ꯇꯧꯔꯒ ꯑꯗꯨꯝ ꯑꯣꯟꯊꯣꯛꯄ ꯌꯥꯏꯗꯅ ꯄꯩꯁꯥ ꯐꯪꯉꯤꯗ ꯄꯩꯁꯥ ꯑꯣꯟꯊꯣꯛꯄ ꯀꯥꯟꯅꯕꯗꯣ ꯍꯥꯏꯗꯤ ꯑꯅꯤ ꯑꯍꯨꯝ ꯊꯣꯛ ꯀꯥꯟꯅꯅꯕ ꯊꯥꯕ ꯍꯥꯏꯇꯥꯔꯦ ꯑꯗꯨꯝꯕꯗ ꯊꯥꯅꯤ ꯑꯦꯅꯤ ꯄꯩꯁꯥ ꯌꯥꯝ ꯐꯪꯗꯕ ꯌꯥꯎꯋꯦꯍꯦ ꯎꯨ ꯑꯗꯨꯝꯕ ꯈꯣꯣꯏ ꯊꯥꯕ ꯂꯅꯧꯗꯪ ꯑꯣꯂꯒ ꯄ
ꯎꯝ ꯃꯥꯅꯦ ꯃꯥꯅꯦ ꯌꯨꯝꯗ ꯌꯨꯝꯗ ꯁꯨꯝ ꯆꯨꯝꯅ ꯊꯥꯔꯨꯕꯗꯒꯤ ꯁꯨꯝ ꯀꯃꯔꯁꯦꯜꯒꯤ ꯇꯥꯏꯞꯇ ꯑꯣꯟꯊꯣꯔꯛꯑꯣ
ꯎ
ꯂ ꯂꯥꯔꯅꯤꯇ ꯇ ꯃꯣꯟ ꯊꯔ ꯀꯗ ꯃꯣꯏ ꯑꯗꯨꯝ ꯃꯣꯏ ꯑꯗꯨꯝꯕ ꯑꯗꯨꯝ ꯃꯣꯏꯁꯦ ꯃꯣꯏ ꯃꯣꯏꯁꯦ ꯃꯇꯝ ꯆꯪꯉꯤꯅꯤꯗ ꯃꯇꯝ ꯆꯪꯉꯤ ꯃꯣꯏꯁꯨ ꯑꯗꯨꯝ ꯃꯣꯏ ꯃꯣꯏꯅ ꯍꯣꯠꯅꯖꯕꯩ ꯃꯃꯜꯅꯦꯕ ꯃꯣꯏꯅ ꯐꯪꯉꯤ ꯄꯩꯁꯥꯗꯣ
ꯎ ꯎꯝ ꯃꯥꯅꯦ ꯑꯗꯨ ꯑꯗꯨ ꯆꯉꯦ ꯑꯩꯅꯁꯨ ꯑꯩꯈꯣꯏꯗ ꯎ ꯍꯥꯏꯗꯤ ꯀꯩꯅꯣꯝ ꯑꯃ ꯊꯥꯏꯑꯦ ꯍꯩꯈꯥꯒꯨꯝꯕ ꯁꯨꯝꯄ꯭ꯔꯩꯒꯨꯝꯕ ꯏꯚꯟ ꯀꯩꯅꯣ ꯍꯧꯔꯝꯃꯦꯅ ꯑꯩꯈꯣꯏ ꯍꯩꯇꯨꯒꯨꯝ ꯊꯥꯏꯑꯌꯦ
ꯃꯥ ꯑꯥ
ꯑꯅꯤ ꯑꯍꯨꯝꯒꯤ ꯃꯃꯥꯡ ꯊꯥꯈꯤꯕꯅꯦꯕ ꯈꯪꯕ꯭ꯔꯥ ꯍꯧꯖꯤꯛ ꯀꯩ ꯍꯥꯏꯅꯤ ꯑꯩꯈꯣꯏꯒꯤ ꯂꯦꯞ ꯃꯨꯛꯄ ꯑꯗꯨ ꯈꯤꯇꯪ ꯍꯥꯏꯗꯤ ꯈꯔ ꯋꯥꯡꯉꯦ ꯃꯍꯤꯕꯨꯗꯤ ꯄꯥꯟꯗ꯭ꯔꯦ ꯄꯥꯟꯗ ꯌꯥꯗ ꯆꯍꯤ ꯍꯥꯏꯗꯤ ꯑꯍꯨꯝ ꯃꯔꯤꯃꯨꯛꯄꯥ ꯆꯪꯗꯗ ꯃꯥꯜꯂꯦ ꯍꯥꯏꯕꯗꯤ ꯁꯝꯅ ꯍꯥꯏ ꯀꯨꯏꯅ ꯆꯪꯉꯦꯕ ꯑꯗꯨꯝ ꯃꯍꯩ ꯄꯥꯅ ꯈꯣꯠꯅꯕ ꯇꯧꯔꯛꯄ ꯍꯥꯏ ꯎꯝꯦ ꯑꯗꯨꯅꯤ ꯂꯩꯔꯤꯁꯦ ꯑꯗꯨꯅ ꯀꯔꯤ ꯍꯥꯏꯅꯤ ꯑꯩꯈꯣꯏꯅꯁꯨ ꯈꯔ ꯌꯦꯡꯁꯤꯟꯕꯤꯕ ꯆꯥꯟꯅꯩ ꯅꯠꯇ꯭ꯔꯒꯗꯤ ꯎꯗꯣ ꯊꯥꯔꯒ ꯌꯨꯝꯒꯤ ꯐꯐꯝꯁ ꯊꯥꯏꯅ ꯇꯧꯔꯤꯗꯣ ꯁꯤꯔꯝꯃꯒ ꯌꯥꯎꯋꯦꯕ ꯍꯥꯏꯗꯤ ꯁꯟꯅꯨꯡꯉꯒ ꯁꯪ ꯁꯟ ꯅꯨꯡꯉꯒ ꯅꯦꯊꯜꯂꯝꯑꯕ ꯑꯗꯨꯗꯒꯤ ꯇꯔꯤ ꯍꯥꯏ ꯑꯩꯈꯣꯏꯒꯤ ꯌꯦꯟꯒꯨꯝꯕ ꯂꯩꯕ ꯍꯤꯡꯒꯣꯜꯒꯨꯝꯕꯂꯒ ꯊꯥꯕ ꯍꯤꯡꯒꯣꯜ ꯑꯇꯣꯒ ꯊꯥꯕ ꯍꯥꯏꯃꯛꯇꯕꯨ ꯌꯦꯟꯒꯨꯝꯕ ꯂꯩꯕ ꯈꯣꯠꯄꯅꯒ ꯍꯥꯏꯗꯤ ꯆꯥꯊꯛ ꯈꯣꯠꯊꯛꯈꯤꯕ ꯈꯣꯠꯇꯛꯈꯤꯕ ꯑꯗꯒꯤ ꯀꯩꯅꯣ ꯃꯤꯅꯒ ꯐꯖꯅ ꯎꯗ ꯊꯥꯔꯒ ꯑꯩꯈꯣꯏꯒꯤ ꯀꯩꯅꯣꯒꯨꯝꯕ ꯈꯥꯖꯤꯟ ꯈꯣꯠꯆꯤꯟꯟ ꯇꯧꯕꯤꯗ꯭ꯔꯒꯗꯤ ꯅꯥꯄꯤ ꯃꯛꯇ ꯄꯤ ꯑꯣꯡꯕ ꯀꯩꯒꯨꯝꯕ ꯁꯦꯡꯗꯣꯛꯅ ꯇꯧꯗ꯭ꯔꯒꯗꯤ ꯅꯥꯄꯤ ꯏꯃꯄ ꯑꯃ ꯊꯥꯖꯤꯜꯂꯒ ꯃꯤꯌꯦꯡ ꯅꯥꯄꯤ ꯃꯥꯟꯗꯅ ꯈꯣꯠꯇꯅ ꯐꯟꯗꯠꯈꯤꯕꯒꯨꯝꯕꯀꯣ ꯑꯗꯨꯗꯒꯤꯗꯤ ꯈꯣꯡꯅꯕꯅꯦꯁꯦ ꯠꯂꯨꯕꯊꯊꯠꯈꯤꯕ ꯑꯗꯨꯝ ꯌꯥꯎꯋꯦꯕ ꯍꯥꯏꯗꯤ ꯄꯤꯛꯏꯕ ꯃꯇꯝꯗ ꯍꯥꯏꯇꯥꯔꯦ ꯑꯗꯨꯒꯨꯝꯕꯁꯤꯁꯨ ꯈꯔ ꯑꯩꯈꯣꯏꯅ ꯊꯥꯔꯝꯃꯦ ꯍꯥꯏꯅ ꯑꯃꯨꯛ ꯈ ꯈ ꯆꯦꯛ ꯇꯧꯕꯁꯨ ꯃꯤꯁ ꯆꯂꯒ ꯅꯠꯇ꯭ꯔꯖꯗꯤꯇꯦ ꯇꯧꯈ꯭ꯔꯒꯗꯤ ꯁꯨꯝ ꯍꯥꯏꯗꯤ ꯎꯗꯣ ꯊꯥꯕꯗꯤ ꯃꯌꯥꯝ ꯊꯥꯔꯒ ꯍꯧꯗ꯭ꯔꯒꯗꯤ ꯀꯩꯗꯧꯅꯤ ꯅꯠꯇ꯭ꯔꯥ
ꯃꯥꯅꯦ ꯃꯥ ꯎꯁꯦ ꯑꯩꯈꯣꯏꯅ ꯊꯥꯕ ꯃꯇꯝꯗ ꯁꯨꯃꯥꯏꯅ ꯇꯧꯧꯕ ꯑꯗꯨꯝ ꯍꯥꯏꯗꯤ ꯑꯩꯈꯣꯏꯅ ꯋꯥꯈꯜꯁꯦ ꯈꯟꯒꯦꯗ ꯑꯦ ꯃꯥ ꯁꯤ ꯑꯁꯤ ꯖꯒꯥꯁꯤꯗ ꯁꯤ ꯎꯖꯦ ꯊꯥꯔꯒꯗꯤ ꯁꯨꯃꯥꯏꯅ ꯁꯤ ꯀꯥꯟꯅꯅꯤ ꯑꯗꯨꯗꯩ ꯁꯤꯕꯨꯁꯦ ꯊꯥꯛꯑꯗꯤ ꯂꯩꯍꯥꯎꯗꯨꯒ ꯃꯥꯏ ꯂꯩꯍꯥꯎꯒ ꯆꯥꯟꯅꯕ ꯑꯗꯨ ꯌꯦꯡꯕ ꯑꯃ ꯗꯔꯀꯥꯔ ꯑꯣꯏꯌꯦꯕꯀꯣ ꯑꯗꯨꯗ ꯑꯗꯨꯗꯤ ꯊꯥꯔꯦꯅ ꯑꯩꯈꯣꯏꯁꯦꯥ ꯑꯩꯈꯣꯏꯅ ꯊꯥꯔꯕ ꯃꯇꯨꯡꯗ ꯁꯟꯅ ꯑꯗꯨꯗꯒꯤ ꯍꯥꯃꯦꯡꯅ ꯀꯩꯅ ꯑꯩꯈꯣꯏ ꯃꯤꯅ ꯈꯩꯅ ꯅꯦꯠꯇꯅꯕꯀꯣ ꯍꯥꯏꯗꯤ ꯎꯁꯦ ꯃꯆꯥꯗꯤ ꯊꯥꯔꯛꯇꯕꯅꯤꯅ ꯑꯩ ꯑꯆꯧꯕꯗꯩ ꯊꯥꯅꯗꯕꯅ ꯑꯆꯧꯕꯩ ꯊꯥꯅꯗꯕꯅꯤꯀꯣ ꯎꯁ ꯊꯥꯔꯣꯏꯔꯕ ꯃꯇꯨꯡꯗ ꯑꯩꯈꯣꯏꯅ ꯁꯟꯅ ꯀꯩꯅ ꯆꯥꯗꯅ ꯑꯩꯈꯣꯏ ꯁꯝꯕꯟ ꯈꯥꯕꯅ ꯍꯧꯖꯤꯛꯀꯤ ꯖꯔꯤ ꯇꯧꯔꯒ ꯅꯠꯇ꯭ꯔꯒ ꯕꯣꯔꯥ ꯇꯧꯔꯒ ꯎ ꯇꯧꯔꯒ ꯈꯥꯖꯤꯟꯕ ꯂꯩꯅ ꯎ ꯃꯁꯥ ꯃꯁꯥ ꯇꯧꯔꯒ ꯌꯥꯝꯕ ꯃꯣꯏ ꯑꯗꯨꯝꯕꯗꯣ ꯑꯩꯈꯣꯏꯅ ꯐꯖꯅ ꯇꯧꯕꯤꯔꯣꯗꯨꯝꯃꯦ ꯑꯗꯨꯒ ꯃꯈꯣꯏꯁꯦ ꯏꯁꯤꯡꯁꯨ ꯈꯔꯥꯏꯕ ꯗꯔꯀꯥꯔ ꯑꯣꯏꯔꯤꯕ ꯌꯥꯝꯕꯀꯥ ꯀ ꯍꯥꯏꯗꯤ ꯃꯣꯏ ꯃꯣꯏꯒꯤ ꯏꯁꯤꯡꯁꯤꯅ ꯃꯣꯏꯁꯤ ꯃꯣꯏꯒꯤꯗꯨ ꯃꯆꯤꯟꯖꯥꯛꯅꯦꯕ ꯑꯩꯈꯣꯏ ꯃꯤꯑꯣꯏꯕꯗ ꯆꯥꯔꯤ ꯁꯨꯃꯥꯏꯅ ꯃꯣꯏꯁꯨ ꯃꯆꯤꯟꯖꯥꯛꯁꯦ ꯂꯣꯏ ꯆꯥꯏꯔ ꯃꯍꯩꯗꯤ ꯃꯣꯏꯁꯨ ꯑꯍꯤꯡꯕ ꯖꯤꯕ ꯑꯃ ꯃꯈꯜ ꯑꯃꯅꯦꯕ ꯅꯣꯏ ꯃꯣꯏꯁꯦ ꯑꯍꯤꯡꯕꯖꯤꯕ ꯃꯈꯜ ꯑꯃꯅꯦ ꯑꯗꯨꯏ ꯄ꯭ꯂꯁ ꯃꯣꯏꯁꯦ ꯑꯩꯈꯣꯏꯒ ꯇꯥꯞꯅ ꯊꯥꯅ ꯌꯥꯗ꯭ꯔꯕꯅꯤ ꯍꯥꯏꯗꯤ ꯃꯣꯏꯅ ꯑꯩꯈꯣꯏꯒꯤ ꯑꯣꯛꯁꯤꯖꯦꯟ ꯄꯤꯔꯤꯌꯦ ꯃꯣꯏꯅ ꯍꯥꯏꯕꯗꯤ ꯃꯣꯏ ꯑꯃꯅ ꯃꯣꯏꯁꯨ ꯑꯩꯈꯣꯏꯗꯒꯤ ꯃꯇꯦꯡ ꯂꯧꯔꯤ ꯃꯣꯏ ꯑꯗꯨꯗꯒꯤ ꯃꯣꯏꯅꯁꯨ ꯑꯩꯈꯣꯏꯗꯒꯤ ꯦꯡ ꯁꯨꯃꯥꯏꯅ ꯂꯧ ꯂꯧ ꯂꯣꯏ ꯍꯤꯡꯅꯔꯤ ꯉꯥꯛꯇꯅꯦꯕ ꯑꯌꯥꯝꯕ ꯑꯗꯣ ꯎ ꯋꯥ ꯊꯥꯕꯁꯤꯅ ꯑꯃꯨꯛ ꯑꯩꯈꯣꯏꯒꯤ ꯎꯆꯦꯛ ꯎꯆꯦꯛ ꯎꯆꯦꯛ ꯋꯦꯌꯔꯁꯦ ꯑꯩꯈꯣꯏꯒꯤ ꯁꯨꯝ ꯃꯀꯣꯟ ꯅꯨꯡ ꯁꯥꯔꯒ ꯃꯥꯏ ꯄꯣꯊꯥꯞ ꯃꯐꯝ ꯑꯣꯏꯔꯒꯁꯨ ꯑꯗꯨ ꯂꯣꯏ ꯑꯣꯏꯅꯩꯅ ꯍꯧꯖꯤꯛꯇꯤ ꯑꯌꯥꯝꯕ ꯍꯥꯏꯗꯤ ꯋꯥ ꯋꯥ ꯆ ꯊꯥꯔꯛꯄ ꯍꯥꯏꯏꯁꯦ ꯃꯣꯏ ꯎꯆꯦꯛ ꯀꯌꯥꯒꯤ ꯅꯨꯡꯁꯤꯠ ꯅꯨꯡꯁꯥꯥꯁꯦ ꯅꯨꯡꯁꯤꯠ ꯁꯤꯔꯛꯄ ꯃꯇꯝꯗ ꯎ ꯎ ꯃꯌꯥꯝ ꯊꯥꯔꯗꯤ ꯃꯁꯥ ꯃꯌꯥꯝ ꯄꯥꯜꯂꯗꯤ ꯅꯨꯡꯁꯤꯠꯇꯣ ꯃꯣꯏ ꯉꯥꯛꯊꯣꯛꯆꯩꯩꯅ ꯉꯥꯛꯊꯣꯛꯆꯔꯒ ꯎꯆꯦꯛ ꯎꯆꯦꯛ ꯎꯦꯔꯁꯨ ꯌꯥꯝ ꯁꯦꯞ ꯑꯣꯏꯅ ꯂꯩꯕꯒꯤ ꯈꯨꯗꯣꯡ ꯆꯥꯕ ꯑꯗꯨ ꯌꯥꯝ ꯊꯤꯅ ꯐꯪꯉꯦ ꯍꯥꯏꯕꯅ
ꯐꯪꯉꯦ ꯐꯪꯉꯦ ꯃꯤ ꯎꯆꯦꯛꯀꯨꯝꯕ ꯀꯩꯅꯣꯒꯨꯝꯕꯗꯨꯗꯤ ꯃꯣꯏꯒꯤꯗꯤ ꯃꯌꯨꯝꯅꯤ ꯀꯩꯅꯣꯅꯤ ꯎ ꯋꯥ ꯂꯩꯔꯤꯕ ꯃꯌꯥꯝꯁꯤꯅ ꯀ ꯆ ꯎꯆꯦꯛ ꯈꯤꯇꯪꯒꯤ ꯅꯠꯇꯦꯅꯦ ꯂꯩꯔꯤꯕ ꯇꯤꯟ ꯀꯥꯡ ꯑꯗꯨꯗꯒꯤꯗꯤ ꯏꯚꯟ ꯖꯪꯒꯜꯒꯣꯝꯗ ꯊꯥꯔꯤꯕ ꯎ ꯋꯥ ꯃꯌꯥꯝ ꯃꯔꯛꯁꯤ ꯆꯪꯅꯤꯅꯦꯍꯦ ꯁꯥ ꯉꯥ ꯀꯩꯀꯩ ꯃꯌꯥꯝꯁꯨ ꯍꯤꯡꯉꯤꯁꯦ ꯍꯥꯏꯗꯤ ꯃꯣꯏꯁꯨ ꯑꯗꯨꯒꯤ ꯃꯔꯣꯟ ꯃꯔꯣꯟ ꯊꯣꯛꯨꯞꯆꯔꯒ ꯍ ꯂꯡꯉꯣ ꯏꯚꯟ ꯁꯥꯃꯨ ꯍꯥꯏꯗꯣ ꯌꯦꯡꯉꯣ ꯍꯛꯆꯥꯟꯖꯗ ꯂꯩꯕ ꯁꯥꯃꯨꯗꯣ ꯋꯥꯍꯩ ꯋꯥꯍꯩ ꯆꯥꯔꯒ ꯍꯤꯡꯕꯅꯤ ꯍꯥꯏꯗꯤ ꯁꯥ ꯅꯨꯡ ꯆꯥꯕ ꯅꯠꯇꯦꯗꯅ ꯑꯗꯨꯝꯕꯗꯤ ꯃꯣꯏꯗꯤ ꯖꯪꯒꯜꯗ ꯂꯩꯕꯅꯤꯅ ꯎ ꯋꯥꯕ ꯑꯗꯨꯝ ꯗꯔꯀꯥꯔ ꯇꯥꯗ꯭ꯔꯣ ꯑꯗꯨꯅ ꯖꯪꯒꯜꯒꯨꯝꯕꯗ ꯍꯧꯋꯦ ꯍꯣꯏ ꯖꯪꯒꯜꯒꯨꯝꯕꯅ ꯍꯧꯔꯤꯕ ꯎ ꯋꯥ ꯃꯌꯥꯝꯁ ꯌꯥꯥꯊꯠꯈ꯭ꯔꯒꯗꯤ ꯁꯥ ꯉꯥꯉꯩꯁꯨ ꯆꯥꯎꯈꯠ ꯈꯍꯟ ꯂꯩꯇꯅ ꯁꯤꯔꯛꯄ ꯌꯥꯕꯒꯤ ꯍꯥꯏꯁꯨ ꯃꯥꯡꯁꯤꯜꯂꯛꯄ ꯌꯥꯕꯒꯤ ꯃꯔꯝ ꯑꯃ ꯂꯩꯗꯅ ꯑꯗꯨꯅ ꯍꯥꯏꯗꯤ ꯀꯩ ꯍꯥꯏꯅꯤ ꯀ ꯋꯥ ꯉ ꯍꯥꯏ ꯃꯌꯥꯝ ꯊꯥꯕꯁꯦ ꯍꯥꯏꯗꯤ ꯑꯩꯈꯣꯏ ꯑꯩꯈꯣꯏ ꯈꯤꯇꯒꯤ ꯀꯥꯟꯅꯕꯁꯨ ꯅꯠꯇꯅꯀꯣ ꯁꯥ ꯉꯒꯤ ꯀ ꯃꯔꯤ ꯂꯩꯅꯕꯗꯣ ꯑꯃꯒ ꯑꯃꯒ ꯃꯔꯤ ꯂꯣꯏ ꯂꯩꯅꯕ ꯑꯗꯨꯅꯦꯕ ꯃꯔꯤ ꯂꯩꯅꯩꯁꯦ ꯑꯗꯨꯅ ꯃꯔꯤ ꯂꯩꯅꯕꯅꯤꯅ ꯑꯩꯈꯣꯏꯅ ꯑꯩꯈꯣꯏ ꯈꯛꯇꯒꯤ ꯀꯥꯟꯅꯅꯤ ꯍꯥꯏꯅ ꯈꯜꯂꯒ ꯀꯩꯅꯣ ꯇꯧꯕꯁꯨ ꯌꯥꯗꯦ ꯂꯩꯔꯤꯕ ꯁꯥ ꯉ ꯎꯆꯦꯛ ꯑꯣꯌꯥ ꯂꯩꯔꯤꯕ ꯃꯌꯥꯝꯗꯨꯒꯤꯁꯨ ꯍꯥꯏꯗꯤ ꯀꯥꯟꯅꯕ ꯑꯣꯏꯒꯗꯣꯏꯅꯤꯅ ꯑꯗꯨꯗꯒꯤꯗꯤ ꯎ ꯋꯥ ꯊꯥ ꯍꯣꯏ ꯍꯣꯏ ꯎ ꯋꯥ ꯊꯥꯕ ꯍꯥꯏꯁꯦ ꯌꯨꯝꯒꯤ ꯑꯀꯣꯏꯕꯗ ꯊꯥꯕꯒꯨꯝꯕ ꯑꯗꯨꯗꯒꯤ ꯂꯝꯍꯥꯡ ꯇꯨꯝꯍꯥꯡꯗꯒ ꯊꯥꯕꯗꯤ ꯀꯩꯅꯣꯒꯨꯝꯕ ꯊꯥ ꯑꯃ ꯐꯩꯌꯦ ꯈꯜꯂꯦꯩꯅ ꯈꯪꯕꯗ ꯁꯤ ꯌꯦꯡꯉꯣ ꯂꯝꯍꯥꯡꯒꯨꯝꯕ ꯀꯩꯒꯨꯝꯕ ꯊꯥꯕꯗꯨ ꯃꯤ ꯎꯔꯨꯝ ꯄꯣꯊꯥꯕꯗꯨ ꯌꯥꯝ ꯑꯣꯏꯕꯅꯤ ꯑꯩꯈꯣꯏ ꯅ ꯑꯍꯥ ꯑꯣꯏꯔꯤ ꯃꯇꯝꯗꯗꯤ ꯑꯩꯈꯣꯏ ꯌꯨꯝꯗꯨꯒꯤ ꯈꯔ ꯆꯊ ꯊꯣꯛꯑꯒ ꯈꯉꯥꯡ ꯑꯃꯒ ꯍꯧꯔꯛꯏ ꯑꯗꯨꯒꯤ ꯃꯈꯣꯡꯗ ꯂꯩꯉꯣ ꯀꯥꯂꯦꯟ ꯁꯥꯔꯕ ꯅꯨꯡꯁꯥꯒꯤ ꯃꯇꯝꯗꯒ ꯃꯊꯛꯇꯒ ꯀꯥꯗꯅ ꯇꯨꯝꯗꯅ ꯑꯗꯨ ꯑꯩꯈꯣꯏ ꯍꯥꯏꯅꯕꯒ ꯁꯦꯝꯗꯅ ꯎꯎꯗꯨꯒꯤ ꯃꯥꯒꯤ ꯃꯁꯥꯗꯒ ꯇꯧꯔꯒ ꯌꯥꯝ ꯅꯨꯡꯉꯥꯏ ꯍꯥꯏꯇꯥꯔꯦ ꯍꯥꯏꯗꯤ ꯎꯨꯕꯗꯣ ꯌꯥꯝ ꯊꯤꯟ ꯑꯣꯏꯕꯗꯣ ꯎꯝ
ꯎ ꯎꯁꯨꯨ ꯆꯥꯎꯔꯕꯅꯤꯅ ꯍꯣꯏ ꯎꯔꯣꯝꯗ ꯃꯥ ꯂꯥꯛ ꯂꯩꯔꯦ ꯑꯗꯨꯗ ꯎꯔꯣꯝꯗ ꯂꯥꯡꯉꯕꯅꯤ ꯅꯨꯡꯁꯤꯠ ꯑꯌꯤꯡꯕꯁꯨ ꯑꯗꯨꯝ ꯁꯤꯠꯂꯦꯕ ꯎ ꯈꯣꯡꯉꯤꯅꯀꯣ ꯎ ꯃꯈꯣꯡ ꯁꯤꯠꯄꯗ ꯎꯝ ꯍꯥꯏꯗꯤ ꯅꯨꯡꯉꯥꯏꯕꯩꯗꯤ ꯆꯤꯡꯖꯥꯛ ꯇꯝꯖꯥꯗ ꯑꯗꯨꯅ ꯅꯨꯡꯉꯥꯏ ꯍꯥꯏꯗꯤ ꯑꯗꯥꯏ ꯎ ꯋꯥ ꯍꯧ ꯋꯥ ꯑꯗꯩ ꯅꯨꯡꯁꯥꯁꯨ ꯁꯥꯗꯦ ꯏꯪꯖꯨ ꯏꯪꯗꯦ ꯃꯥꯗꯤ ꯁꯥꯁꯨ ꯁꯥꯗꯦꯕ ꯃꯥꯗꯤ
ꯁꯥꯗ‌ꯦ ꯁꯥꯗ‌ꯦ ꯎ ꯍꯧꯕꯩ ꯀꯥꯟꯅꯕꯁꯦ ꯑꯗꯨꯅꯦꯕ ꯎꯔꯨꯝ ꯎꯔꯨꯝ ꯄꯤꯕ ꯂꯩꯔꯦ ꯑꯗꯩ ꯑꯩꯈꯣꯏꯗ ꯑꯣꯛꯁꯤꯖꯦꯟ ꯄꯤꯔꯦ ꯑꯗꯒꯤꯖꯨ ꯁꯥ ꯀꯩꯒꯤ ꯑꯗꯨꯗꯒꯤꯗꯤ ꯎꯆꯦꯛ ꯋꯥꯌꯥꯒꯤ ꯃꯀꯣꯟꯁꯨ ꯑꯣꯏꯔꯦ ꯑꯗꯒꯤ ꯑꯩꯈꯣꯏꯗ ꯀꯥꯟꯅꯕ ꯄꯤꯔꯤ ꯃꯌꯥꯝꯖ‌ꯦ ꯍꯣꯏ ꯌꯨꯝꯒꯨꯝꯕ ꯁꯥꯕ ꯑꯗꯨꯗꯒꯤꯗꯤ ꯑꯩꯈꯣꯏꯊꯗꯤ ꯀꯥꯟꯅ ꯀꯥꯟꯅꯕ ꯄ꯭ꯔꯗꯛ ꯃꯌꯥꯝ ꯑꯝ ꯎꯅ ꯄꯤꯌꯦꯕꯥ ꯑꯩꯈꯣꯏꯗ ꯑꯗꯒꯤ ꯏꯍꯟ ꯌꯦꯡꯉꯣꯅꯦ ꯑꯩꯈꯣꯏꯒꯤ ꯃꯥꯏꯈꯦꯠ ꯃꯆꯥ ꯑꯩꯈꯣꯏꯅ ꯈꯦꯠꯅꯔꯤꯕ ꯃꯩꯈꯦꯠ ꯃꯔꯨꯖ‌ꯦ ꯎꯅ ꯁꯥꯔꯤꯅꯦ ꯌ‌ꯦꯡꯎ ꯎꯁꯦ ꯂꯩꯇ꯭ꯔꯗꯤ